ꯎꯝ ꯍꯜꯂꯣ ꯇꯥꯏꯑꯦ ꯑꯥ ꯇꯥꯏꯑꯦ꯫
ꯅꯪꯅ ꯉꯔꯥꯡ ꯍꯪꯅꯤ ꯍꯥꯏꯗꯨ ꯀꯩ ꯀꯩꯅꯣ꯫
ꯑꯣ ꯑꯩꯗꯣ ꯀꯩꯅꯣꯒꯤ ꯄꯥꯎ ꯈꯔ ꯁꯨꯝ ꯍꯪꯒꯦ ꯇꯧꯕꯅꯦ꯫ ꯐꯖꯟ ꯇꯥꯗ꯭ꯔꯦ ꯁꯧꯔꯦ꯫
ꯍꯥꯢꯔꯑꯣ ꯍꯥꯏꯔꯣ꯫
ꯑꯣ꯫ ꯋꯥꯇꯣꯟꯅ ꯋꯥꯡ ꯉ ꯀ꯭ꯋꯥꯛꯅ ꯐꯝꯗꯦꯛꯢ ꯍꯥꯏꯖꯦ ꯁꯤ ꯒꯤ ꯃꯇꯥꯡꯗ ꯈꯔ ꯇꯢꯌꯦ ꯇꯢꯌꯦ꯫ ꯍꯜꯂꯣ ꯑꯣ꯫
ꯇꯥꯏꯌꯦ꯫
ꯑꯥ ꯇꯥꯔꯦ ꯇꯥꯔꯦ꯫ ꯋꯥꯇꯣꯟꯅ ꯋꯥꯡꯂꯒ ꯀ꯭ꯋꯥꯛꯅ ꯐꯝꯗꯦꯛꯢ ꯍꯥꯏꯁꯦ ꯁꯤꯖꯦ ꯀꯔꯤ ꯍꯥꯏꯅꯤꯡꯉꯤꯅꯣ ꯑꯇ
ꯃꯁꯤꯁꯤ ꯑꯩꯅ ꯃꯌꯥꯗꯨꯃ ꯍꯦꯜꯂꯦ ꯍꯥꯏꯅ ꯈꯜꯂꯒ ꯆꯠꯂꯒꯗꯤ ꯀ ꯑꯩꯕꯨ ꯅꯝꯊꯅꯕ ꯃꯤ ꯑꯃ ꯁꯣꯏꯗꯅꯅ ꯂꯥꯛꯀꯅꯤ ꯍꯥꯏꯕꯅꯦꯕ ꯁꯤ ꯑꯥꯔꯊꯁꯦ ꯩꯟ ꯇꯕ꯭ꯔꯥ ꯑꯩꯅ ꯃꯍꯦꯛ ꯆ ꯑꯩꯅ ꯃꯌꯥꯝ ꯑꯩꯅ ꯄꯨꯝꯅꯃꯛꯇ ꯍꯦꯜꯂ ꯍꯦꯟꯅ ꯆꯠꯂꯒ ꯆꯥꯎꯊꯣꯛꯇꯅ ꯃꯨꯛꯇꯅ ꯄꯣꯡꯉ ꯂꯩꯕꯗꯏ ꯌꯥꯎꯗꯣꯏꯅꯦ ꯃꯥꯕꯨ ꯉꯝꯗ ꯃꯥꯕꯨ ꯅꯝꯊꯕ ꯉꯝ ꯂꯛꯀꯅꯤ ꯍꯥꯏꯕꯅꯦꯕ ꯍꯌꯥꯦꯟ ꯇꯥꯕ꯭ꯔꯥ ꯁꯤ ꯑꯥꯊꯁꯦ ꯎꯝ ꯑꯗꯨꯅ ꯄꯂꯣꯁꯤ ꯈꯪꯍꯟꯅꯤꯡꯉꯤꯒꯤꯗꯤ ꯑꯗꯨꯗ ꯑꯩꯈꯣꯏꯨ ꯅꯣꯂꯨꯛꯅ ꯆꯠꯀꯗꯕꯅꯤ ꯑꯩꯅ ꯍꯦꯟꯅ ꯍꯦꯜꯂꯦ ꯍꯥꯏꯅ ꯈꯜꯂꯒ ꯆꯠꯂꯣꯏꯗꯕꯅꯤ ꯑꯩꯅ ꯃꯌꯥꯝꯗꯨ ꯍꯦꯜꯂꯦ ꯍꯥꯏꯅ ꯈꯟꯗꯅ ꯃꯨꯛꯇꯅ ꯄꯣꯡꯗꯅ ꯈꯣꯠꯇꯅ ꯇꯧꯔꯒꯗꯤ ꯑꯩꯕꯨ ꯅꯝꯊꯕ ꯑꯃ ꯁꯣꯏꯗꯅ ꯊꯣꯛꯂꯛꯀꯅꯤ ꯍꯥꯏꯕꯅꯦꯕ ꯈꯨꯣꯏꯗꯝ ꯑꯣꯏꯅ ꯍꯥꯏꯔꯀꯥꯟꯗ ꯋꯥꯇꯣꯟ ꯍꯥꯏꯁ ꯆꯨꯝꯅ ꯁꯨꯝꯀꯣ ꯀꯥꯈꯠꯂꯛꯇ꯭ꯔꯥ ꯋꯥꯇꯣꯟꯁꯦ ꯑꯗꯣ ꯃꯥꯅ ꯋꯥꯇꯣꯟꯅꯉꯥꯏ ꯃꯌꯥꯝꯗ ꯍꯦꯟꯅ ꯋꯥꯡꯉꯦꯅ ꯃꯥ ꯆꯨꯝꯅ ꯁꯨꯝ ꯀꯥꯖꯈꯤꯕꯗꯣ ꯍꯥꯏ ꯀꯣꯟꯊꯔꯛꯇ꯭ꯔꯥ ꯑꯗꯨ ꯀꯣꯟꯊꯔꯛꯏꯦ ꯑꯗꯨ ꯀꯣꯟꯊꯔꯛꯏꯣ ꯋꯥꯇꯣꯟꯅ ꯋꯥꯅ ꯀ꯭ꯥꯛꯅ ꯐꯝꯗꯦ ꯍꯥꯏꯕꯅꯦꯕ ꯑꯗ ꯎꯝ ꯑꯗꯨꯅꯦꯕ ꯍꯥꯏꯁꯦ ꯑꯗꯨꯅ ꯇꯣꯏꯝꯕꯤꯈꯤꯕ ꯑꯩꯈꯣꯏꯅ ꯑꯩꯈꯣꯏꯅ ꯈꯪꯒꯗꯕꯗꯤ ꯀꯩꯗꯧꯗꯁꯨ ꯑꯩꯅ ꯍꯦꯜꯂꯤ ꯍꯥꯏꯅ ꯈꯛ
ꯈꯜꯂꯣꯏꯗꯕꯅꯤ ꯆꯠꯂꯣꯏꯗꯕꯅꯤ ꯀꯩꯒꯨꯝꯕ ꯑꯩꯅ ꯍꯦꯟꯅ ꯀꯩꯅꯣ ꯍꯦꯟꯕ ꯑꯃꯅ ꯁꯣꯏꯗꯅ ꯑꯩꯕꯨ ꯅꯝꯊꯈꯤꯅꯤ ꯍꯥꯏꯕꯗꯨꯅꯦꯕꯀꯣ ꯑꯗꯨꯅ ꯃꯇꯝꯗꯨꯗ ꯅꯪ ꯏꯀꯥꯏ ꯃꯤꯃꯥꯡ ꯊꯣꯛꯂꯛꯀꯅꯤ ꯏꯀꯥꯏ ꯈꯔ ꯈꯨꯝꯃꯛꯀꯅꯤ ꯀꯣ ꯍꯥꯏꯗꯤ ꯃꯤꯅ ꯅꯪ ꯅꯝꯊꯒꯕꯅꯤ ꯍꯥꯏꯕꯅꯦꯕꯀꯣ ꯑꯗꯨꯅ ꯁꯪꯁꯥꯔꯁꯤꯗ ꯇꯥꯏꯕꯪꯄꯥꯟꯁꯤꯗ ꯑꯩꯈꯣꯏ ꯃꯤꯑꯣꯏꯕꯅ ꯂꯩꯀꯥꯏꯗ ꯈꯨꯟꯗ ꯏꯃꯨꯡ ꯃꯅꯨꯡꯗ ꯍꯥꯏꯗꯤ ꯑꯩꯅ ꯈꯔ ꯍꯩꯔꯦ ꯑꯩꯅ ꯈꯔ ꯈꯪꯉꯦ ꯍꯥꯏꯗꯅ ꯅꯠꯇ꯭ꯔꯒ ꯑꯩꯅ ꯈꯔ ꯁꯦꯟ ꯄꯥꯏꯔꯦ ꯍꯥꯏꯗꯅ ꯃꯨꯛꯇꯅ ꯇꯧꯔꯒꯗꯤ ꯃꯉꯣꯟꯗꯒꯤ ꯍꯦꯟꯅ ꯑꯃꯅ ꯁꯣꯏꯗꯅ ꯀ ꯃꯊ꯭ꯗꯤ ꯋꯥꯟꯗꯦ ꯅꯣꯡꯃꯗꯤ ꯅꯝꯊꯈꯤꯅꯤ ꯍꯥꯏꯕꯗꯨꯅꯦꯕꯀꯣ ꯑꯗꯨꯅ ꯃꯗꯨ ꯐꯠꯇꯦ ꯂꯨꯂꯣꯛꯅ ꯆꯠꯄꯅ ꯈ꯭ꯋꯥꯏꯗꯩ ꯐꯩ ꯍꯥꯏꯕꯗꯨ ꯐꯣꯡꯗꯣꯛꯄ ꯄꯥꯎꯔꯧ ꯃꯈꯜ ꯑꯃꯅꯤ ꯍꯥꯏꯔꯤꯕ ꯄꯥꯎ ꯑꯁꯦ ꯃꯍꯧꯁꯥꯒꯤ ꯊꯥꯏꯅꯒꯤ ꯑꯍꯜ ꯂꯃꯟꯁꯤꯡꯗ ꯌꯥꯝ ꯇꯣꯏꯅ ꯁꯤꯡꯅꯕ ꯋꯥꯉꯥꯡꯁꯤꯡꯅꯦꯕ ꯃꯤꯉꯣꯟꯗ ꯋꯥꯔꯛꯄꯗ ꯋꯥꯇꯦꯝꯕꯗ ꯃꯆꯥꯗ ꯃꯅꯥꯎꯗ ꯃꯃꯧꯗ ꯄꯨꯝꯅꯃꯛꯇ ꯍꯥꯏꯕ ꯇꯥꯏꯀꯣ ꯑ ꯑꯅ ꯋꯥꯡ ꯀꯅ ꯐꯝꯗꯦꯛꯄ ꯅꯥꯏꯕꯅꯤꯀꯣ ꯑꯉꯥꯡꯁꯤꯡꯅ ꯑꯩꯈꯣꯏ ꯒ꯭ꯌꯥꯟ ꯇꯥꯥꯁꯜꯂꯨꯀꯣ ꯑꯗꯨꯅ ꯄꯥꯃꯨꯡ ꯃꯨꯛꯀꯅꯨ ꯅꯪꯅ ꯍꯩꯔꯦ ꯅꯪꯅ ꯁꯤꯡꯉꯦ ꯅꯪꯅ ꯁꯦꯟ ꯄꯥꯏꯔꯦ ꯍꯥꯏꯗꯅ ꯄꯥꯉꯨꯡ ꯃꯨꯛꯀꯅꯨ ꯃꯗꯨ ꯃꯨꯛꯂꯒꯗꯤ ꯅꯪꯕꯨ ꯅꯝꯊꯕ ꯃꯗ ꯁꯣꯏꯗ ꯅꯪꯉꯕꯨꯣꯟ ꯅꯝꯊꯔꯛꯀꯅꯤ ꯍꯥꯏꯕꯗꯨꯗ ꯈꯪꯍꯟꯕ ꯑꯗꯨꯒꯨꯝꯕ ꯄꯥꯎꯗꯝ ꯃꯈꯜ ꯑꯃꯅꯤ ꯌꯥꯕꯧ ꯑꯇꯩꯗꯤ ꯆꯟꯕꯨ ꯇꯥꯕ꯭ꯔꯣ
ꯎꯝ ꯈꯔ ꯇꯥꯎꯍꯋꯦ ꯑꯗꯨꯒꯕꯨꯅꯦ ꯑꯇꯣꯞꯄ ꯑꯃꯒ ꯑꯃꯨꯛ ꯍꯥꯏꯔꯛꯀꯦꯕ
ꯉꯥꯏ ꯉꯥꯏ ꯈꯨ ꯑꯃ ꯍꯥꯏꯌꯦꯅꯀꯣ ꯑꯗ ꯑꯁꯨꯝꯕ ꯑꯃ ꯍꯥꯏꯖꯒꯦ ꯒ꯭ꯌꯥꯟ ꯇꯥꯕ ꯍꯥꯏꯕꯗꯤ ꯑꯩꯈꯣꯏꯅ ꯑꯩꯅ ꯍꯥꯏꯈꯤꯕ ꯃꯗꯣ ꯑꯗꯨꯃꯛ ꯅꯍꯥꯛꯅ ꯈꯪꯗ ꯌꯥꯗꯦ ꯏꯗ ꯌꯥꯗꯦ ꯍꯥꯏꯕ ꯅꯠꯇꯦꯕꯀꯣ ꯑꯗꯨꯒꯤ ꯃꯔꯝ ꯂꯩ ꯃꯔꯤ ꯂꯩꯅꯅ ꯑꯩꯅ ꯍꯥꯏꯕꯁꯤꯒ ꯑꯦꯅꯤ ꯃꯤ ꯑꯃꯅ ꯍꯥꯏꯕꯒ ꯃꯤ ꯑꯃꯅ ꯍꯥꯏꯕꯒ ꯆꯞ ꯃꯥꯟꯅꯔꯣꯏꯕ ꯈꯪꯕ꯭ꯔꯥ ꯑꯗꯨ ꯃꯅꯨꯡꯒꯤ ꯑꯥꯏꯗꯤꯌꯥꯗꯤ ꯃꯥꯟꯅꯒꯅꯦꯕ ꯃꯅꯨꯡꯒꯤ ꯑꯥꯏꯗꯤꯌꯥꯗꯣ ꯃꯥꯟꯅꯒ ꯗꯤ ꯅꯪꯅ ꯏꯅꯤꯡꯕ ꯃꯑꯣꯡꯗ ꯍꯥꯏꯅꯤꯡꯕ ꯃꯑꯣꯡꯗ ꯈꯨꯝꯅꯤꯡꯕ ꯈꯟꯕ ꯌꯥꯏꯕ ꯃꯅꯨꯡ ꯑꯥꯏꯗꯤꯌꯥ ꯃꯥꯟꯅꯍꯜꯂꯣꯕ ꯈꯪꯕ꯭ꯔꯥ ꯃꯅꯤꯄꯨꯔꯗ ꯂꯩꯕ ꯑꯣꯖꯥ ꯈꯨꯗꯤꯡꯃꯛ ꯍꯥꯏꯕꯗ ꯃꯤ ꯈꯨꯗꯤꯡꯃꯛꯅꯅꯦ ꯉꯁꯥꯏ ꯑꯩꯒꯤꯅ ꯏꯕꯒ ꯑꯃꯅ ꯏꯕꯒ ꯄꯥꯎ ꯃꯥꯟꯅꯔꯤꯕꯦꯠ ꯃꯦꯠꯁꯀꯨꯝꯕ ꯀꯩꯀꯩꯗꯗꯤ ꯃꯥꯟꯅꯔꯛꯄ ꯌꯥꯏꯀꯣ ꯃꯥꯒꯤ ꯂꯣꯖꯤꯛ ꯑꯗꯨꯁꯨ ꯃꯥꯟꯅꯗꯦ ꯑꯗꯨ ꯃꯥꯒꯤ ꯑꯣꯖꯥꯗꯨꯗꯅ ꯑꯄꯥꯝꯕ ꯃꯑꯣꯡꯗ ꯍꯥꯏꯗꯤ ꯐꯣꯟ ꯑꯗꯨꯃꯥꯏꯅ ꯇꯧꯅ ꯑꯗꯨꯅ ꯈꯪꯒꯗꯕꯗꯤ ꯑꯗꯨꯅꯤ ꯑꯇꯩꯗꯤ
ꯑꯗꯨꯒ ꯀꯩꯅꯣꯗꯤ ꯑꯥ ꯇꯣꯡꯖꯩ ꯃꯔꯤꯦꯜꯗ ꯁꯥꯃꯨ ꯂꯤꯠꯍꯜꯂꯨ ꯍꯥꯏꯕꯁꯤꯗꯤ
ꯃꯁꯤꯒꯤ ꯄꯥꯎꯔꯥꯎꯗꯤ ꯅꯦ ꯑꯉꯥꯡꯒꯤ ꯅꯤꯡꯉꯥꯏꯗ ꯁꯦꯝꯒꯗꯕ ꯑꯗꯨꯒꯨꯝꯕ ꯋꯥꯍꯩꯇꯅꯤꯕꯀꯣ ꯑꯉꯥꯡꯒꯤ ꯄꯥꯔꯎ ꯄꯥꯔꯎ ꯇꯣꯡꯊꯩ ꯃꯔꯤ ꯇꯣꯡꯊꯩ ꯃꯔꯤꯟ ꯍꯥꯏꯔꯤ ꯇꯣꯟꯒꯤ ꯋꯥꯇꯣꯟ ꯒꯨꯝꯕ ꯑꯃꯅ
ꯇꯒꯤꯗ꯭ꯔꯦ ꯑ ꯇꯥꯔꯦ
ꯎꯝ ꯇ ꯎꯝ ꯇꯣꯡꯖꯩ ꯃꯩꯅ ꯊꯃꯨꯗ ꯂꯣꯏ ꯍꯥꯏꯕ ꯑꯣꯏꯊꯣꯛꯑꯏꯗꯕ ꯄꯣꯠꯅꯦ ꯍꯥꯏꯕꯀꯣ
ꯈꯔ ꯂꯥꯞꯊꯣꯛꯈ꯭ꯔꯦ
ꯂꯥꯞꯊꯣꯛꯇꯦ ꯃꯁꯤ ꯀꯩꯅꯣꯅꯦ ꯑꯩ ꯁꯤꯒꯤꯗꯤ ꯌꯥꯔꯄꯤꯁꯁꯦ ꯈꯔ ꯕꯦꯔꯥ ꯀꯥꯕꯁꯨ ꯃꯥꯜꯂꯦ ꯕ꯭ꯨꯂꯇꯨꯠ ꯍꯟꯗꯛꯇ
ꯎ ꯐꯔꯦ ꯊꯔꯦ
ꯇꯣꯡꯖꯩꯁꯦ ꯑꯩꯈꯨꯕ ꯃꯐꯝ ꯑꯃꯈꯛꯅꯤꯀꯣ ꯑꯉꯥꯡꯅꯤꯉꯥꯏ ꯇꯥꯎꯕ ꯑꯉꯥꯡꯅ ꯑꯗꯒꯤ ꯃꯥꯒꯤ ꯉꯁꯥꯏꯒꯤ ꯃꯥꯒꯤ ꯅꯤꯡꯉꯥꯏꯗꯨꯗ ꯌꯥꯎꯈꯤꯕ ꯑꯗꯨꯒꯨꯝꯕ ꯋꯥꯍꯩ ꯑꯃꯅꯦꯕ ꯇꯣꯡꯖꯤꯟ ꯃꯔꯤ ꯑꯃꯗ ꯁꯃꯨ ꯂꯦꯟꯂꯣꯅ ꯍꯥꯏꯕꯗ ꯁꯪꯃꯨꯁꯨ ꯆꯥꯎꯋꯦ ꯅꯠꯇ꯭ꯔꯅꯦ ꯑꯗꯒꯤ ꯑ ꯇꯣꯟꯖꯩ ꯇꯣꯡꯖꯩ ꯍꯥꯏꯁꯦ ꯑꯈꯨꯕ ꯎꯇꯣꯡꯒꯨꯝꯕ ꯃꯈꯜ ꯑꯃꯅꯦꯕ ꯈꯪꯕ꯭ꯔꯥ
ꯍꯣꯏ
ꯑꯗꯨꯗ ꯁꯥꯃꯨꯒ ꯂꯦꯞꯄꯗꯗꯤ ꯀꯩꯁꯨ ꯉꯝꯃꯣꯏꯗꯅ ꯁꯥꯃꯨ ꯑꯆꯧꯕꯄꯣꯠꯅꯤꯗꯅ ꯖꯤꯕꯅꯤꯗꯅ ꯑꯗꯨꯅ ꯑꯣꯜꯔꯣꯏꯗꯕꯗ ꯑꯣꯏꯔꯣꯏꯗꯕꯗ ꯑꯣꯏꯊꯣꯛꯑꯣꯏꯗꯕꯗ ꯃꯗꯨ ꯇꯧ ꯍꯥꯏꯕꯅꯦꯕ ꯈꯪꯕ꯭ꯔꯥ ꯄꯨꯊꯧꯕ ꯉꯝꯃꯒ ꯇꯧ ꯍꯥꯏꯕꯅꯦꯕ
ꯑꯣꯀꯦ ꯍꯣꯏ
ꯃꯩꯅ ꯄꯥꯎꯦ
ꯑꯣ ꯑꯗꯨ ꯑꯗꯨ ꯑꯣꯍꯨꯝ ꯁꯕꯗꯥꯅꯦ ꯎꯝ ꯅꯣꯡꯊꯛꯇ ꯇꯤꯟ ꯁꯤꯠꯂꯒ ꯏꯃꯥꯏꯗ ꯇꯥꯏ ꯁꯤꯁꯦ ꯈꯔ ꯁꯥꯡꯂꯞꯅ ꯁꯨꯒꯥꯏꯅ ꯑꯝꯇ ꯇꯥꯛꯄꯤꯌꯣ
ꯎꯝ ꯌꯥꯝ ꯐꯖꯩ ꯑꯗꯨꯣ ꯍꯥꯏꯗꯤ ꯌꯥꯝ ꯐꯖꯩꯀꯣ ꯙꯨꯞꯇꯥꯥ ꯇꯦꯟꯁꯤꯜꯂꯗꯤ ꯏꯃꯥꯏꯗ ꯇꯥꯏ ꯍꯥꯏꯕꯗꯤ ꯀꯣ ꯑꯩꯅ ꯃꯤ ꯅꯣꯛꯅꯔꯒꯗꯤ ꯍꯥꯏꯕꯀꯣ ꯃꯤꯠ ꯅꯣꯛꯅꯔꯨꯔꯒꯗꯤ ꯉꯁꯥꯏꯒꯤ ꯃꯗꯨꯒꯤ ꯐꯣꯟ ꯍꯖꯟꯗꯣ ꯑꯉꯗ ꯅꯤ ꯍꯥꯏꯕꯅꯦꯕ ꯀꯦꯟꯅꯩꯀꯣ ꯌꯦꯡꯉꯨ ꯅꯪ ꯁ ꯅꯪꯅ ꯅꯪꯅ ꯐꯗꯛꯇꯁꯥ ꯁꯤꯈꯠꯂꯒ ꯇꯤꯟꯖ ꯀꯥꯏ ꯇꯥꯈꯤꯅꯤ ꯃꯈꯥꯗ ꯇꯥꯛꯛꯇ꯭ꯔꯥ ꯂꯩꯃꯥꯏꯗ ꯇꯥꯛꯇꯥ ꯂꯩꯃꯥꯏꯁꯤ ꯅꯪꯅ ꯇꯤꯟꯛꯂꯒ ꯃꯊꯛꯇ ꯊꯛꯂꯒꯗꯤ ꯅꯪꯅ ꯇꯤꯟꯗꯨ ꯇꯥꯛꯄ ꯃꯇꯝꯗ ꯅꯪꯉꯣꯟꯗ ꯇꯥꯛꯛꯇ꯭ꯔꯣ ꯅꯪꯅ ꯅꯁꯥ ꯇꯛꯊꯂꯛꯇ꯭ꯔꯣ ꯑꯗꯨꯅꯤꯗ ꯍꯜꯂꯣ ꯑꯥ ꯑꯗꯨ ꯃꯊꯛꯇ ꯁꯦꯀꯠꯂꯒꯗꯤ ꯍꯤꯟꯗꯨ ꯃꯈꯥꯗ ꯁ꯭ꯋꯥꯏ ꯇꯥꯛꯀꯅꯤ ꯃꯈꯥꯗ ꯅꯪ ꯂꯩꯕꯅꯤ ꯅꯪꯉꯣꯟꯗ ꯇꯥꯛꯀꯅꯤ ꯍꯥꯏꯕꯅꯦꯕ ꯑꯗꯨꯅ ꯃꯤ ꯅꯣꯛꯅꯔꯒꯗꯤ ꯀꯣ ꯃꯗꯨꯏ ꯔꯤꯖꯟ ꯃꯗꯨꯒꯤ ꯐꯣꯟꯗꯣ ꯅꯪ ꯅꯪꯉꯣꯟꯗ ꯆꯤꯔꯨꯉꯛꯀꯅꯤ ꯍꯥꯏꯕꯅꯦꯕ
ꯑꯣꯀꯣ
ꯃꯤ ꯅꯣꯛꯅꯒꯅꯨ ꯅꯪꯅ ꯇꯧ ꯅꯪꯅ ꯐꯪꯉꯤ ꯍꯥꯏꯕꯗꯣ ꯑꯗꯨꯒ ꯍꯥꯏꯁꯨ ꯃꯥꯥꯟꯅꯩꯀꯣ ꯁꯤꯁꯦ
ꯎꯝ
ꯑꯗꯨ ꯑꯗꯨꯒꯤ ꯋꯥꯅꯤ ꯆꯦꯞꯅ ꯀꯩꯅꯣ ꯇꯧꯕ ꯅꯠꯇꯦ
ꯑꯣꯀꯦ ꯃꯗꯤ ꯆꯁꯤꯡ ꯆꯥꯕ ꯀ ꯊꯅꯣ
ꯎꯝ ꯆꯥꯛ ꯏꯁꯤꯡ ꯆꯥꯔꯦ ꯆꯥꯔꯒ ꯉꯥꯏꯍꯥꯛ ꯆꯥꯛ ꯊꯨꯝꯅꯕ ꯍꯥꯏꯕ ꯇꯥꯏꯌꯦ ꯉꯥꯏꯍꯥꯛ ꯋꯥꯛꯀꯤꯡꯁꯤꯡ ꯆꯠꯂꯝꯃꯤꯅꯤꯅ
ꯀꯣ ꯀꯩꯖꯪ ꯆꯥꯔꯒꯦ
ꯑꯩꯁꯦ ꯑꯃꯅ ꯊꯧꯅꯤꯡꯉꯤ ꯑꯃꯅ ꯇꯥꯡꯍꯧꯕ ꯑꯗꯨꯃꯥꯏꯅ ꯇꯧꯋꯤ
ꯑꯣ
ꯍ ꯆꯕ
ꯎꯝ ꯁꯥꯔꯦ
ꯌꯥꯔꯦ
ꯍꯂ
ꯑꯗꯨ ꯅꯪꯗꯤ ꯔꯔꯤꯌꯦꯟꯗꯗꯤ ꯑꯩꯈꯣꯏꯅ ꯑꯗꯨꯝ ꯊꯣꯡꯅ ꯆꯥꯃꯤ ꯏꯟꯖꯥꯡ ꯁꯤꯗꯩ ꯑꯩꯈꯣꯏꯅ ꯄꯤꯕ ꯑꯗꯨꯝ ꯅꯠꯇꯅ ꯑꯇꯩꯁꯤꯗꯤ ꯅꯪ ꯀꯃꯥꯏꯅ ꯇꯧꯋꯤ
ꯎ ꯏꯟꯁꯥꯡꯒꯨꯝꯕ ꯁꯨꯝ ꯃꯔꯛ ꯃꯔꯛꯇ ꯂꯩꯔꯒ ꯆꯥꯕ ꯌꯥꯎꯋꯦ ꯑ ꯏꯟꯖꯥꯡꯗꯣ ꯃꯔꯛ ꯃꯔ ꯍ ꯁꯨꯝ ꯂꯩꯔꯒ ꯆꯥꯕꯁꯨ ꯌꯥꯎꯋꯦ
ꯑꯣ ꯆꯥꯛꯇꯣ ꯌꯥꯝ ꯊꯣꯡꯅꯕ ꯆꯥꯛ ꯌꯥꯝ ꯊꯣꯡꯕ ꯈꯤꯇꯪ ꯈꯥꯏꯄꯣ ꯑꯗꯨꯝ ꯊꯣꯡ ꯆꯥꯛ ꯑꯗꯨꯗꯀꯣ
ꯎꯝ
ꯈꯖꯤꯛ ꯂꯦꯝꯍꯕꯁꯦ ꯈꯖꯤꯛ ꯌꯦꯕꯁꯨ ꯃꯤꯟꯅ ꯍꯥꯏꯗ꯭ꯔꯦ ꯍꯥꯏꯅꯩꯀꯣ
ꯍꯣꯏꯣꯏ
ꯁꯨ ꯑꯣꯏ ꯑꯣ ꯐꯖꯦ ꯐꯠꯇꯦ ꯑꯔꯦꯝꯕꯗ ꯍꯨꯇꯣꯛꯁꯤꯗꯤ ꯄꯥꯃꯩꯗꯅ ꯌꯥꯝ ꯁꯦꯞ ꯑꯣꯏꯒꯗꯕ ꯄꯣꯠꯇꯣ ꯑꯣꯏꯍꯧꯗ꯭ꯔꯦꯅ
ꯍꯣꯏ
ꯥꯏ ꯍꯥꯏꯗꯅ ꯅꯨꯡꯗꯥꯡꯒꯤ ꯑꯌꯨꯛꯟꯅ ꯑꯌꯨ ꯑꯌꯨꯛꯀꯤ ꯅꯨꯡꯗꯥꯡꯗ ꯄꯨꯟꯅ ꯐꯣꯡꯖꯤꯟꯕ ꯑꯗꯨꯒ ꯅꯨꯡꯗꯥꯡꯗ ꯑꯌꯨꯛꯟꯅ ꯐꯣꯡꯖꯤꯟꯕꯁꯨ ꯌꯥꯎꯕ ꯀꯅꯥꯒꯨꯝꯕ ꯌꯥꯎꯕ ꯃꯥꯜꯜꯂꯤ ꯈꯣ ꯇꯧꯔꯝꯃꯤꯀꯣ
ꯎꯝ ꯎꯝ
ꯑꯗꯨꯃꯥꯏꯅ ꯇꯋꯒꯤ ꯑ ꯂꯩ ꯌꯦꯟꯗꯣ ꯑꯗ ꯃꯤ ꯀꯌꯥꯃꯨꯛ ꯂꯩꯒꯦ ꯊꯪꯅꯕꯗꯣ ꯃꯤꯠ ꯑꯅꯤ ꯀꯌꯥꯃꯨ ꯂꯩ ꯌꯧꯅꯕ꯭ꯔꯣ
ꯃꯤ ꯑꯗꯨꯝ ꯍꯣꯏ ꯈꯔ ꯈꯔꯗꯤ ꯑꯗꯨꯝ ꯌꯥꯎꯋꯦ ꯌꯥꯝ ꯀꯟꯅ ꯌꯥꯎꯕ ꯑꯃ ꯑꯣꯏꯗ꯭ꯔꯒꯁꯨ
ꯂꯐꯝꯐꯝ ꯉꯗ ꯇ ꯑꯗꯨ ꯑꯗꯨꯝ
ꯎꯝ ꯍꯣꯏ ꯑꯗꯨꯝ ꯅꯨꯡꯉꯥꯏ ꯍꯥꯏꯇꯥꯔꯣ
ꯃꯣꯏꯔꯦꯟꯒꯤ ꯆꯪꯖꯔꯤꯕ ꯃꯤꯗꯣ ꯃꯣꯏꯗꯤ ꯐꯗꯒ ꯀꯩꯅꯣ ꯇꯧꯕ ꯈꯣꯠ ꯇꯧꯕ꯭ꯔꯥ ꯆꯠꯅꯤꯡꯗꯅ ꯈꯣꯠꯇꯅꯒ ꯍꯥꯏꯐꯦꯠ ꯑꯗꯨꯝꯟꯅ ꯈꯣꯠꯅꯕ ꯇꯧꯕ ꯌꯥꯎꯕ꯭ꯔꯣ ꯐꯖꯅꯒꯤ ꯑꯋꯥꯠ ꯐꯪꯕ ꯈꯕ ꯌꯥꯎꯕ꯭ꯔꯣ
ꯍꯣꯏ ꯍꯪꯗꯤ ꯍꯪꯉꯦ ꯑꯗꯨꯝ ꯑꯌꯨꯛꯀꯤ ꯅꯨꯡꯗꯥꯡꯒꯤ ꯑꯗꯨꯝ ꯆꯦꯛꯇꯤ ꯇꯧꯋꯦ ꯍꯥꯏꯗꯤ ꯔꯦꯟꯇꯨꯗ ꯃꯤ ꯑꯇꯣꯞꯄ ꯆꯪꯕ ꯈꯣꯠꯄ ꯀꯥꯏꯅ ꯑꯗꯨꯝ ꯔꯥꯎꯟ ꯆꯠꯂ ꯑꯗꯨꯒ ꯑꯋꯥꯠ ꯑꯄꯥ ꯁꯨꯝ ꯂꯩꯇꯥꯥꯔꯒꯁꯨ ꯑꯗꯨꯝ ꯑꯗꯨꯝ ꯍꯥꯏꯌꯦ ꯑꯩꯈꯣꯏꯅ
ꯍꯣꯏ ꯑꯗꯨ ꯌꯥꯝꯄꯤꯣꯏ ꯄꯥꯏꯒꯅꯨꯀꯣ
ꯍꯣꯏ
ꯌꯨꯝꯗ ꯇꯧꯔꯛꯄ ꯁꯨꯃꯥꯏꯅ ꯑꯇꯩ ꯑꯅ ꯑꯇꯩ ꯄ ꯀꯩꯅꯣ ꯇꯧꯒꯅꯨꯣ ꯈꯟꯕ ꯇꯝꯍꯧꯒꯅꯨꯀꯣ
ꯎꯝ ꯃꯉꯟꯗ ꯍ ꯄꯥꯟ
ꯚꯥꯔꯣꯀꯣ
ꯍ ꯍ ꯍꯥꯏꯔꯛꯀꯦ
ꯃꯥꯍꯁ ꯑꯩꯈꯣꯏꯅ ꯑꯗꯨ ꯌꯦꯦꯟꯗ ꯂꯩꯔꯒꯅ ꯈꯦꯠꯂꯒ ꯃꯇꯝ ꯃꯥꯡꯍꯟꯗꯅ ꯈꯣꯠꯇꯅꯠꯇꯅ ꯇꯧꯔꯗ
ꯎꯝ ꯎꯝ
ꯤꯟꯇꯥ ꯑꯃꯕ ꯖꯤꯤꯟꯇꯥ ꯑꯃ ꯟꯗꯥ ꯃꯊꯠ ꯍꯂꯣ
ꯀꯩꯝꯇ ꯇꯥꯗ꯭ꯔꯦ
ꯑꯩ ꯄꯣꯊꯛꯁꯤ ꯌꯥꯗ꯭ꯔꯕ ꯈꯪꯉꯦꯅꯦ ꯍꯜꯂꯣ